ꯂꯣ
ꯀꯔꯤ ꯇꯧꯕ꯭ꯔꯣ
ꯍꯧꯖꯤꯛ ꯍꯧꯒꯠꯅꯕ ꯋꯥꯆꯞꯇꯧꯕ ꯂꯣꯏꯗ ꯉꯔꯤꯌꯦ
ꯑꯣ ꯑꯣ ꯉꯉꯥꯏ ꯑꯩꯗꯤ ꯑꯗꯨꯝꯅꯦꯌꯦ
ꯁꯨ ꯞꯅꯔꯀꯣ ꯎꯝ
ꯍꯥ
ꯀꯦꯕ
ꯀꯕꯣ
ꯅꯨꯡꯉꯥꯏꯔꯤꯕꯣ ꯍꯥꯏꯕ
ꯍꯣꯏ
ꯉꯔꯤ ꯍꯥꯏ ꯇꯔ ꯕ꯭ꯔꯥꯖꯤꯜ ꯄꯣꯛꯄꯒꯤ ꯑꯁꯨ ꯅꯨꯡꯉꯥꯏꯇꯅ ꯇꯧꯔ ꯂꯩꯔꯤ
ꯑꯣ ꯀꯄꯔꯥ
ꯀꯄꯤꯤ ꯀꯄꯤꯄꯅꯦ ꯃꯥꯥꯏ ꯀꯄꯤꯅꯤ
ꯀꯄꯅꯤꯅ ꯀꯔꯤꯦꯔ ꯅꯨꯄꯥꯁꯤꯁꯨꯣ
ꯍ ꯑꯟꯖꯥ ꯍꯥꯏꯒꯣ ꯑꯃ ꯂꯩꯒꯗ ꯇꯟꯖꯥ ꯍꯥꯏꯕ ꯑꯃ ꯂꯩꯕ ꯂꯔꯤꯗ ꯀꯥꯞꯄ ꯌꯥꯕ ꯑꯃ
ꯑꯗꯨ ꯑꯣꯏꯔꯁꯨ ꯃꯔꯛ ꯃꯔꯛꯇꯗꯤ ꯀꯞꯄꯨꯅꯤ ꯀꯩꯅꯣ
ꯍ ꯍꯝ
ꯃꯤꯅꯤꯅ ꯀꯞꯄ ꯌꯥꯏꯅꯦ ꯍꯥ
ꯃꯪ ꯀꯥꯞ ꯀꯥꯄꯤꯤ ꯍꯥꯏꯖꯤ
ꯍ ꯈꯪꯗ꯭ꯔꯦ ꯑꯗꯨꯗꯤ
ꯆꯥꯛ ꯇꯥꯍꯔꯕ ꯅꯣꯏꯗꯦ
ꯆꯥꯛꯈꯦ ꯅꯈꯣꯏꯗꯤ
ꯑꯣꯏꯣꯏꯗꯤ ꯂꯩꯁꯥꯅꯤ
ꯍꯥ
ꯍꯂꯦ ꯆꯔꯅꯤ ꯍꯣꯏ
ꯑꯣ ꯆꯠꯂꯝꯂꯝꯗꯦ
ꯂꯗꯤ ꯇꯥꯎꯗꯔꯤ ꯋꯥꯗ ꯃꯥꯔꯦ
ꯑ
ꯄꯨꯡ ꯑꯃ ꯃꯈꯥꯏ ꯑꯅꯤꯗꯏ ꯆꯥꯖ
ꯎꯝ
ꯐꯖꯅ ꯇꯨꯝꯕ꯭ꯔꯣ ꯑꯗꯨꯗꯤ
ꯑꯗꯨꯝ ꯄꯨꯡ ꯃꯉꯥ ꯄꯨꯡ ꯃꯔꯤ ꯃꯈꯥꯏꯋꯥꯏ ꯑꯗꯨꯝ
ꯑꯥ
ꯁꯧ ꯋꯥꯗ ꯄꯗꯨ ꯅꯀꯂ ꯃ
ꯅꯪ ꯆꯕ꯭ꯔꯣ
ꯑꯥ
ꯊꯥꯕꯔꯣ
ꯑꯗꯨꯏꯗꯤ ꯌꯥꯝ ꯀꯟꯅ ꯁꯥꯕ ꯑꯣꯏꯗꯦꯗ
ꯑꯩꯈ ꯑꯩꯉꯣꯟꯗꯗꯤ ꯌꯥꯝ ꯁꯥꯏ ꯃꯩꯁꯨ ꯂꯛꯇꯦ ꯍꯦ
ꯎ ꯑ ꯂꯥꯛꯇꯕ꯭ꯔꯣ
ꯍꯣꯏ
ꯃꯥꯏ ꯂꯥꯛꯇꯥꯗꯤ ꯂ ꯉꯗꯦ
ꯍꯣꯏ ꯑꯗꯨꯅꯤ
ꯑꯂ ꯌꯦꯂꯝ ꯉꯗ ꯀꯁꯤ ꯀꯝ ꯆꯔꯣꯏꯗ
ꯍꯥ
ꯉꯁꯤꯗꯤ ꯀꯝ ꯆꯠꯂꯨꯔꯣꯏꯗ꯭ꯔꯣꯕ ꯀ ꯂꯩꯗꯣꯏ꯭ꯔꯕ
ꯑ ꯑꯗꯨ ꯂꯩꯒꯅꯤꯗ ꯅꯪꯗꯤ
ꯑꯩꯈꯣꯏꯗꯤ ꯊꯕꯛ ꯐꯥꯎꯔꯦ ꯀꯩꯅꯣ
ꯄꯨꯡ ꯀꯌꯥꯗ ꯆꯠꯀꯦ ꯇꯧꯕ꯭ꯔꯥ
ꯍꯣꯏꯗꯤ ꯌꯨꯝꯗ ꯇꯧꯕꯅꯤꯅ
ꯑꯣ
ꯄꯨꯡꯗ ꯕꯦꯟꯗꯩ ꯊꯕ ꯍꯧꯥꯎꯔꯥ
ꯑꯩ ꯊꯕꯛ ꯇꯧꯕ꯭ꯔꯥ
ꯂꯤꯕꯔꯤ
ꯑ ꯑꯥ
ꯑꯩꯈꯣꯏꯅ ꯁꯦꯝꯃꯒ ꯄꯤꯕ
ꯑ ꯑꯗꯣ ꯅꯈꯣꯏꯒꯤ ꯌꯨꯝꯗꯅ ꯁꯦꯝꯂꯒ ꯅꯪ ꯗꯤꯂꯤꯚꯔꯤ ꯇꯧꯕ꯭ꯔꯣ
ꯗꯦꯂꯤꯚꯔꯤ ꯑꯩꯈꯣꯏꯅ ꯇꯧꯕ ꯃꯇꯝꯗ ꯃꯤꯅ ꯄꯤꯛ ꯎꯞ ꯇꯧꯕ ꯂꯥꯛꯄ ꯃꯇꯝꯗ ꯑꯩꯈꯣꯏꯅ ꯗꯦꯂꯤꯚꯔꯤ ꯀꯥꯎꯒ ꯊꯥꯕꯗꯨ ꯂꯩ
ꯍꯧꯖꯤꯛꯇꯤ ꯉꯁꯤꯗꯤ ꯗꯤꯂꯤꯚꯔꯤ ꯇꯧꯒꯦꯔꯥ
ꯎꯗꯔ ꯂ ꯑꯗꯤ ꯊꯧꯗꯅꯦꯍ ꯎꯗꯔ ꯂꯥꯛꯀꯣ ꯉꯑ
ꯑꯈꯣꯏ
ꯑꯗꯨ ꯐꯥꯎꯖꯤ ꯑꯣꯥ ꯂꯥꯛꯇ꯭ꯔꯦ
ꯎꯝ
ꯍ ꯇꯣꯅꯔ
ꯌꯁꯥꯏꯗ
ꯅꯪ ꯌꯨꯝꯗ ꯁꯕ ꯇꯨꯝꯕ ꯁꯕ ꯇ ꯃ ꯑꯣꯏꯔꯂꯔꯕ
ꯍꯥꯥ
ꯌꯨꯝꯗ ꯆꯥꯕ ꯇꯨꯝꯕ ꯆꯥꯕ ꯇꯨꯝꯕ ꯇꯧꯔ ꯂꯩꯔꯕꯕ
ꯅꯠꯇꯦ
ꯑ ꯂꯔ ꯑꯃꯨꯛ ꯑꯃꯨꯛ ꯆꯪꯒꯗ꯭ꯔꯃꯥꯗꯨ ꯌꯦꯡꯉꯅꯤ ꯍꯥꯏ
ꯗ꯭ꯔꯃꯥ ꯌꯦꯡꯗ꯭ꯔꯦ ꯍꯧꯖꯤꯛꯁꯦ
ꯊꯥꯖꯗꯕ꯭ꯔꯣ ꯅꯪꯅ ꯍꯩꯕꯒꯤ ꯏꯁꯇꯥꯏꯜꯁꯤ ꯊꯥꯖꯗꯕꯒꯨꯝꯅ ꯇꯧꯋꯦꯗ
ꯒ꯭ꯔꯃꯥ ꯌꯦꯡꯍꯜꯂꯦ ꯍꯥꯏꯕꯗꯨꯗ ꯍꯥꯏꯕ ꯋꯥꯅꯤ
ꯑ ꯂꯥꯁ ꯇꯥꯏꯝꯗꯤ ꯌꯦꯡꯉꯦ ꯑꯗ ꯍꯧꯖꯤꯛ ꯈꯪꯁꯦ ꯍ ꯌꯦꯡꯗꯦ ꯏꯟꯇꯔꯦꯁ ꯃꯥꯡꯂꯒ ꯂꯩꯈ꯭ꯔꯦ ꯍꯧꯖꯤꯛꯁꯦ
ꯀꯥꯏ ꯏꯟꯇꯔꯦꯁ ꯂꯦ
ꯅꯈꯣꯏꯕꯨ ꯄꯨꯋꯥ ꯋꯥꯔꯤꯔꯤ ꯁꯗꯅꯕ
ꯅꯪ ꯑꯣꯏꯔꯝꯒꯅꯤꯀꯣ ꯑꯩꯅ ꯉꯁꯥꯏꯔ ꯉꯔꯥꯡꯒ ꯅꯥꯟ ꯆꯂꯌꯦꯦ ꯍꯩꯕꯗ
ꯑꯥ
ꯑ ꯅꯪ ꯑꯣꯏꯔꯒꯅꯤꯀꯣ
ꯈꯪꯗꯦ
ꯅꯪꯉꯣꯟꯗ ꯃꯤꯀꯠ ꯑꯁꯤꯗ ꯑꯣꯏꯅ ꯍꯥꯏꯗꯕ꯭ꯔꯣ
ꯈꯪꯗꯦ ꯑꯩꯉꫭꯟꯗ ꯀꯩꯝ ꯍꯥꯏꯔꯛꯇꯦ
ꯂꯣꯏꯔꯦ
ꯅꯪꯉꯤꯅ ꯍꯣꯟꯁꯦ ꯏꯅꯔꯖꯤ ꯌꯥꯝꯅ ꯏꯅꯔꯖꯤ ꯌꯥꯝ ꯂꯩꯇꯕ ꯃꯈꯣꯟꯜ ꯃꯥꯜꯂꯦ
ꯁꯥꯃꯟꯕꯒꯤ ꯏꯅꯔꯖꯤꯁꯨ ꯂꯪꯃꯛ ꯃꯥꯡꯈ꯭ꯔꯦ
ꯇꯥꯔꯒ ꯅꯪꯁꯨ ꯕꯣꯔꯤꯡ ꯆꯨꯕ꯭ꯔꯣ ꯍꯥ
ꯑꯣꯞ ꯇꯥꯕ ꯃꯈꯣꯟ ꯃꯥꯂꯞ
ꯑꯣꯛ ꯇꯥꯕ
ꯎꯝ
ꯑꯣꯗꯤ ꯑꯣ ꯇꯕꯥꯗꯤ ꯀꯔꯤꯔꯣ
ꯉꯝꯗꯅꯤꯅ ꯄꯣꯞ ꯇꯥꯔ ꯂꯩꯕ꯭ꯔꯣ ꯋꯥꯉꯥꯡꯗꯣ ꯃꯥꯜꯂꯦ ꯍꯥꯏꯕ
ꯑꯥ ꯃꯠꯇꯦ ꯌꯥꯝ ꯁꯥꯍꯟꯕꯒꯤ ꯏꯅꯔꯖꯤ ꯃꯥꯡꯈ꯭ꯔꯦ ꯑꯗꯨꯒꯤꯅꯤ
ꯑꯦꯛꯇꯤꯚ ꯌꯥꯝ ꯑꯦꯛꯇꯤꯚ ꯑꯣꯏꯔꯒ ꯉꯥꯡꯕꯗꯨ ꯄꯥꯝꯕ꯭ꯔꯣ
ꯑꯗ ꯃꯥꯔꯕꯅꯤ ꯥꯏꯗꯗ ꯀ ꯇꯕ
ꯍꯝ
ꯑꯩꯅ ꯑꯗꯨꯃꯥꯏꯅ ꯊꯃꯅ ꯆꯥꯏꯕꯤꯒꯗꯧꯕꯁꯨ ꯅꯠꯇꯦ
ꯎꯝ ꯀꯟꯅꯅ ꯈꯪꯁ ꯄꯥꯝꯗ꯭ꯔꯁꯨ
ꯎꯝ ꯑꯣꯏꯗꯔꯁꯤ ꯌꯥꯝꯅ ꯔꯣꯃꯟꯇꯛ ꯑꯣꯏꯅꯤ ꯉꯁꯤꯒꯤꯁꯤ
ꯀꯃꯥꯏꯅ
ꯅꯨꯡꯁꯥꯁꯨ ꯊꯣꯛꯇꯦ
ꯑꯣ ꯅꯨꯡꯁꯥ ꯊꯣꯛꯇ꯭ꯔꯤꯗꯤ ꯔꯣꯃꯦꯟꯇꯤꯛ ꯑꯣꯏꯌꯦ ꯇꯧꯕ꯭ꯔꯥ
ꯔꯣꯃꯟꯇꯤꯛ ꯑꯣꯏꯕ
ꯑꯁ ꯈꯔ ꯅꯨꯡ ꯆꯨꯅꯤꯡꯉꯥꯏꯒꯨꯝ ꯇꯧꯋꯦꯀꯣ ꯍꯧꯖꯤꯛꯁꯦ
ꯍꯣꯏꯃꯥꯏ ꯇꯧꯔꯦ
ꯀꯔꯤꯔꯣ ꯑꯁꯤꯒꯤ ꯋꯦꯗꯔꯁꯦ ꯃꯇꯝ ꯑꯃꯗ ꯌꯥꯝ ꯁꯥꯒꯅꯤ ꯑꯗꯨꯒ ꯃꯊꯪꯗ ꯅꯣꯡ ꯆꯨꯅꯤꯉꯥꯏꯒꯨꯝ ꯇꯧꯔꯒ ꯅꯣꯡ ꯆꯨꯒꯅꯤ
ꯂꯣꯡꯒꯤ ꯁꯨꯒꯁꯤ ꯁꯥꯕꯅ
ꯎꯝ
ꯀꯔꯤ ꯀꯔꯤ ꯇꯧꯔ ꯂꯩꯕ꯭ꯔꯣ ꯅꯪꯗꯤ
ꯑ ꯑꯗꯨꯝ ꯐꯣꯟ ꯁꯟꯅꯔꯒ ꯂꯩꯕꯅꯤꯗ
ꯀꯦꯝ ꯇꯥꯎꯗꯕ꯭ꯔꯣ
ꯍꯣꯏ ꯑꯦꯛꯖꯥꯝ ꯂꯩꯌꯦ ꯑꯗꯨꯁꯨ ꯂꯥꯏꯔꯤꯛ ꯄꯥꯅꯤꯡꯗꯕꯤꯗ ꯑꯗꯨꯝ ꯐꯣꯟ꯭ꯌꯨꯁ ꯇꯧꯔꯒꯂ ꯑꯦ
ꯀꯣꯂꯦꯖ ꯀꯔꯤ ꯑꯦꯖꯝ ꯂꯣꯏꯔꯕ
ꯌꯨꯅꯤꯚꯔꯁꯤꯇꯤꯒꯤ
ꯑ ꯄꯠꯇ ꯑꯣꯏꯔꯝꯅꯤꯅꯦ ꯑꯗꯨꯗꯤ
ꯍꯥꯥ
ꯂꯝꯄꯥꯛꯇ ꯑꯣꯏꯔꯝꯅꯤꯅꯦ
ꯑ ꯍꯪꯗꯤ ꯍꯌꯦꯡꯅꯤ ꯍꯧꯖꯤꯛ ꯐꯥꯁꯨ ꯂꯥꯏꯔꯤꯛ ꯑꯣꯄꯦꯟ ꯇꯧꯗ꯭ꯔꯤ
ꯍꯣꯅꯧ ꯍꯣꯅꯩ
ꯍꯨꯝ ꯇꯜꯂꯦ ꯂꯨꯃꯟꯕꯒꯤ ꯇꯜꯂꯒ ꯂꯩꯈ꯭ꯔꯦ
ꯀꯔꯤꯔꯣ ꯅꯪꯅ ꯍꯨꯝ ꯍꯨꯝ ꯇꯧꯕꯁꯦ
ꯌꯥꯝ ꯂꯨꯔꯕ꯭ꯔꯅ
ꯍꯣꯏ ꯌꯥꯝ ꯂꯨꯑꯦ
ꯅꯪ ꯂꯔꯤꯛ ꯄꯥꯥꯗꯕꯩ ꯑꯣꯏꯔꯝꯅꯤ
ꯂꯥꯏꯔꯤꯛ ꯄꯥ ꯄꯥꯥꯁꯨ ꯄꯥꯗꯦ ꯑꯗꯨ ꯑꯣꯏꯔꯁꯨ ꯂꯨꯑꯦ ꯈꯪꯕꯒꯤ ꯂꯥꯏꯔꯤꯛ ꯄꯥꯗꯨꯕꯅꯤ ꯀꯩ ꯄꯤꯔꯣ ꯅꯪꯁꯨ
ꯄꯥꯗꯔ꯭ꯗꯤ ꯂꯨꯕ ꯇꯥꯕꯅꯤ ꯀꯩꯅꯣ
ꯑꯗꯨ ꯑꯣꯏꯔꯁꯨ ꯄꯥꯔꯁꯨ ꯒꯦꯟ ꯇꯥꯕ ꯉꯝꯗꯦ ꯂꯨꯃꯟ ꯅꯪꯅ ꯑꯦꯛꯁꯄ꯭ꯂꯦꯟ ꯇꯧꯕꯤꯒꯦꯔꯥ
ꯇꯧꯕꯤꯕꯤꯕ ꯌꯥꯏ
ꯑꯁ ꯇꯧꯕꯤꯌꯣ ꯀꯣ ꯑꯩꯅ ꯇꯣ ꯄꯤꯛ ꯄꯤꯒꯦ
ꯎꯝ
ꯀꯔꯤ ꯇꯣꯄꯤꯤꯛ ꯄꯥꯝꯕ꯭ꯔꯥ
ꯍ
ꯑꯣꯣꯏ ꯌꯥꯅ
ꯅꯪꯗꯤ ꯀꯔꯤ ꯏꯁꯇ꯭ꯔꯤꯔꯥ ꯀꯔꯤ ꯏꯁꯇ꯭ꯔꯤꯝ ꯂꯧꯕ꯭ꯔꯥ
ꯍꯣꯏꯗꯤ ꯂꯣꯏꯔꯦꯗ
ꯑꯗꯨꯝ ꯍꯪꯕꯅꯤꯗ ꯂꯣꯏꯔꯁꯨ
ꯎꯝ
ꯀꯔꯤ ꯂꯕ꯭ꯔꯥ
ꯀꯣꯏꯀ ꯅꯠꯇꯔ ꯂꯔꯖ ꯇꯧꯔ ꯂ
ꯑꯗꯨꯒꯤ ꯑꯣꯟꯅꯔ ꯄꯦꯄꯔꯗꯤ ꯀꯔꯤ ꯂꯧꯕ꯭ꯔꯣ
ꯑ
ꯑꯥꯔꯠꯁ
ꯑꯥ ꯆꯂꯣꯔ ꯐ
ꯑ ꯑꯝ
ꯀꯨꯏꯔꯦꯗ ꯑꯩꯈꯣꯏꯗꯤ ꯑꯍꯟ ꯑꯣꯏꯈ꯭ꯔꯕꯅꯦ
ꯑꯆꯦ ꯊꯖꯗ
ꯅꯍꯥꯟ ꯃꯥꯟꯗꯕ꯭ꯔꯥꯅꯦ
ꯈꯔꯗꯤ ꯑꯣꯏꯔꯝꯒꯅꯤ ꯑꯗꯨ ꯑꯣꯏꯔꯁꯨ ꯑꯗꯨꯝ ꯑꯍꯥꯡ ꯑꯍꯥꯡ ꯑꯣꯏꯔꯔꯣꯏꯗ ꯆꯍꯤꯍꯤ ꯀꯌꯥ ꯁꯁꯦ ꯎꯄꯨꯔ
ꯑ ꯀꯔꯤ ꯀꯟꯁꯥ ꯌꯗ
ꯑꯦ ꯊꯖꯂꯦ
ꯀꯗ ꯍꯗꯗꯒꯤ ꯇ꯭ꯋꯦꯟꯇꯤ ꯁꯤꯁ ꯇ꯭ꯋꯦꯟꯇꯤ ꯁꯚꯦꯟ ꯔ ꯍꯥ
ꯅꯣꯏꯒꯤ ꯑꯉꯥꯡ ꯑꯣꯏ ꯑꯣꯏꯔꯝꯅꯤꯃ
ꯅꯠꯇꯦ ꯑꯩꯈꯣꯏꯁꯨ ꯑꯉꯟ ꯑꯣꯏꯗ꯭ꯔꯦ
ꯎ ꯎ ꯐꯔ
ꯑꯣꯏꯣꯏꯗ꯭ꯔꯦ ꯑꯣꯏꯗ꯭ꯔꯦ
ꯎ